ꯑꯩꯉꯣꯟꯗ ꯇꯦꯛꯁ ꯊꯥꯔꯛꯄ꯭ꯔꯥ
ꯊꯥꯔꯛꯇꯦ
ꯎꯝ ꯃꯤ ꯑꯇꯣꯞꯄ ꯑꯣꯏꯔꯝꯒꯅꯤ ꯅꯝꯕꯔ ꯈꯪꯗꯕ ꯌꯥꯝꯃꯟꯗꯅ ꯀꯣꯛ ꯉꯥꯎꯔꯦ
ꯎꯝ ꯂꯩꯁꯥꯕꯤ ꯂꯩꯁꯥꯕꯤ ꯇꯧꯔꯛꯄ꯭ꯔꯥ
ꯂꯩꯁꯥꯕꯤꯗꯤ ꯍꯥꯏꯔꯛꯇꯦ ꯍꯅꯨꯕꯤ ꯍꯥꯏꯔꯛꯑꯦ
ꯑꯁ ꯍꯤ ꯍꯤ ꯍꯤ ꯍꯩ ꯍꯥ ꯀꯔꯤ ꯂꯩ ꯄꯥꯈꯪꯅꯕꯨ ꯂꯩꯁꯥꯕꯤ ꯅꯉꯣꯟꯗ ꯃꯦꯁꯦꯁ ꯊꯥꯗ꯭ꯔꯗꯤ ꯍꯟꯅꯨꯕꯤꯗ ꯀꯃꯥꯏꯅ ꯊꯥꯗꯣꯏꯅꯣ ꯅꯠꯇ꯭ꯔꯥ
ꯑꯗꯨꯅꯦ ꯍꯅꯨꯕꯤ ꯈꯛꯇ ꯊꯥꯔꯒ ꯂꯩꯔꯦ ꯃꯣꯏꯁꯦ
ꯄꯪꯉꯦꯍꯦ
ꯀꯨꯏꯅ ꯑꯈꯣꯏꯒꯤ ꯑꯁ ꯉꯥꯔꯥꯡ ꯑꯁꯦꯡꯕ ꯕꯣꯜ ꯋꯥꯅ ꯈꯣꯡ ꯈꯨꯠ ꯁꯥ ꯂꯣꯏ ꯅꯥꯔꯒ ꯍꯜꯂꯛꯑꯒ ꯗꯥꯜ ꯗꯥꯜ ꯊꯣꯡꯉꯝꯃꯦ
ꯑꯗꯨꯒꯤ ꯑꯩꯁꯦ ꯑꯁ ꯁꯤꯗꯤ ꯀꯃꯥꯏꯅ ꯆꯥꯗꯣꯏꯔꯣ ꯈꯟ ꯈꯟ ꯈꯟ ꯈꯜꯂꯒ ꯍꯧꯖꯤꯛꯇ ꯆꯥꯏꯌꯦꯍꯦ
ꯀꯅꯥ ꯀꯅꯥ ꯑꯁ ꯆꯥꯛ ꯆꯥꯗ꯭ꯔꯦ ꯍꯥꯏꯔꯒ ꯉꯔꯥꯡꯗꯒꯤ
ꯑꯣ ꯑꯁ ꯍꯣꯏ ꯉꯥꯏꯌꯣ ꯉꯥꯏꯌꯣ ꯉꯥꯏꯌꯣ ꯉꯥꯏꯌꯣꯕ ꯑꯗꯨ ꯑꯗꯨꯗꯨ ꯆꯥꯕ ꯌꯥꯗ꯭ꯔꯦꯕ ꯑꯗꯨꯒꯤ ꯍꯜꯂꯦꯕ ꯍꯜꯂꯦ ꯑꯗꯨ ꯑꯩꯈꯣꯏ ꯀꯥꯗ ꯆꯦꯡꯁꯨ ꯂꯩꯇꯕꯅꯤꯅ
ꯎꯝ ꯎꯔꯝꯅꯤ
ꯎꯝ ꯖꯥꯡꯁꯨ ꯊꯣꯡꯅꯤꯡꯉꯥꯏꯁꯨ ꯂꯩꯇꯕꯅꯤꯅ ꯑꯗꯨꯝ ꯇꯨꯝꯃꯦ
ꯑꯗꯨꯒꯤ ꯑꯍꯥꯎꯕ ꯆꯥ ꯑꯗꯨꯒꯤ ꯑꯍꯥꯎꯕ ꯆꯥꯔꯒ ꯇꯨꯝꯃꯦ
ꯑꯍꯥꯎꯕ ꯆꯥꯗꯦꯃꯤ
ꯅꯣꯏ ꯀꯗꯥꯏ ꯂꯩꯒꯦ ꯍꯣꯁꯇꯦꯜ ꯂꯩꯕ꯭ꯔꯣ
ꯎꯝ ꯑꯩꯁꯨ ꯒꯦꯝ ꯁꯥꯟꯅꯕꯗꯣ ꯒꯦꯝ ꯁꯥꯟꯅꯩꯀꯥꯟꯗ ꯆꯥꯛ ꯌꯥꯝ ꯂꯥꯝꯃꯛꯄ
ꯍꯣꯁꯇꯦꯜ ꯂꯩꯕꯒꯤ ꯑꯣꯏꯔꯝꯒꯅꯤ ꯗꯥꯜ ꯉꯥꯛꯇ ꯆꯥꯕꯗꯣ
ꯍꯣꯏꯅꯦ ꯀꯔꯤ ꯎꯄꯥꯢ ꯂꯩ
ꯑꯈꯣꯏꯒꯤꯗꯤ ꯑꯁ ꯂꯣꯢꯔꯦ ꯍꯥꯎꯇꯕꯗꯣ
ꯍꯧꯖꯤꯛ ꯀꯥꯟꯕꯣ
ꯀꯩ
ꯍꯧꯖꯤꯛꯀꯥꯟꯁꯨ ꯍꯧꯖꯤꯛꯁꯨ
ꯀꯩꯅꯣ ꯍꯧꯖꯤꯛꯁꯨ ꯍꯥꯏꯗꯤ ꯑꯈꯣꯏꯒꯤꯗꯤꯅꯦ ꯆꯥꯛ ꯏꯟꯁꯥꯡ ꯍꯣꯏ ꯍꯥꯎꯗꯦꯕ
ꯏꯁ ꯀꯔꯤ ꯄꯤꯒꯦ
ꯑꯩꯈꯣꯏꯒꯤꯔꯣ
ꯎꯝ
ꯎꯝ ꯑꯩꯈꯣꯏꯒꯤꯗꯤꯅꯦ ꯀꯩꯅꯣ ꯎꯝ ꯂꯐꯣꯏꯒꯤ ꯏꯟꯁꯥꯡꯒꯨꯝꯕ ꯑꯁ ꯂꯣꯏꯔꯦ-ꯂꯣꯏꯔꯦ꯫
ꯊꯦꯡ ꯂꯐꯣꯏ ꯃꯨꯟꯕ꯭ꯔꯥ ꯃꯨꯟꯗꯕ꯭ꯔꯥ꯫
ꯃꯨꯟꯗꯕꯗꯣ ꯊꯣꯉꯒ ꯄꯤꯔꯛꯑꯦ ꯈꯪꯗꯦꯁ꯫
ꯇꯧꯋꯦꯍꯦ꯫
ꯉꯥꯍꯥꯛ ꯂꯩ ꯉꯥꯍꯥꯛ ꯂꯩꯔꯗꯤ ꯑꯩꯁꯦ ꯁꯔꯨ ꯉꯥꯛꯇ ꯊꯣꯛꯂꯛꯑꯅꯤ꯫
ꯑꯥꯏꯒ ꯀꯩꯅꯣ꯫ ꯑ ꯀꯩꯅꯣ ꯑꯣꯗꯔ ꯇꯧꯔ ꯆꯥꯎꯅꯦ ꯀꯩꯅꯣ ꯌꯥꯝ ꯁꯥꯊꯤꯗ꯭ꯔꯣ ꯂꯐꯣꯏ
ꯎꯝꯍ ꯑꯗꯨꯒ ꯃꯣꯏꯒꯤ ꯑꯣꯗꯔ ꯇꯧꯔꯒ ꯆꯥꯕꯗꯣ ꯀꯩꯅꯣ ꯇꯧꯋꯦꯕ ꯎꯝ ꯍꯥꯏꯗꯤ ꯈꯪ ꯎꯝ ꯌꯥꯏ ꯑꯩꯅ ꯆꯥꯕꯁꯨ ꯌꯥꯏꯕꯀꯣ꯫ ꯑꯗꯨ ꯃꯔꯛ ꯃꯔꯛꯇꯗꯤ ꯃꯣꯏꯒꯤꯁꯦ ꯊꯥꯎ ꯌꯥꯝꯃꯟꯕꯒꯤ ꯇꯜꯂꯦꯕ꯫
ꯑꫭ꯫ ꯑꯁ ꯅꯪ ꯀꯔꯤ-ꯀꯔꯤ ꯑꯣꯔꯗꯔ ꯇꯧ ꯆꯥꯒꯦ ꯑꯗꯨꯝ ꯆꯥꯔꯗꯤ ꯕꯤꯔꯌꯥꯅꯤ ꯍꯣꯏ ꯆꯥꯕ꯭ꯔꯥ꯫
ꯎꯝ ꯕꯤꯔꯌꯥꯅꯤꯗꯤ ꯑꯗꯨꯝ ꯍꯥꯎꯋꯦ ꯃꯣꯏꯒꯤꯁꯦ꯫ ꯑꯗꯨꯕꯨ ꯕꯤ꯭ꯔꯌꯥꯅꯤꯗꯅ ꯃꯣꯏꯒꯤ ꯎꯝ ꯈꯪꯗꯦ꯫ ꯃꯁꯂꯥ ꯌꯥꯝꯃꯟꯒꯁꯨ ꯄꯥꯝꯗꯦꯕ꯫
ꯑꯗꯨꯝ ꯍꯥꯞꯄꯦ ꯃꯣꯏꯗꯤ꯫
ꯑꯩꯁ ꯇꯥꯕ ꯗꯣ ꯋꯥꯏꯗ ꯑꯩꯅ ꯍꯦꯟꯅ ꯋꯥꯕ ꯍꯥꯏꯔꯒ ꯅꯪꯒꯤ ꯂꯐꯣꯏꯒꯤ ꯋꯥꯔꯤ ꯇꯥꯔꯒ ꯕꯤꯠ ꯇꯥꯗꯦ ꯕꯤꯠ ꯌꯥꯎꯗꯦꯗ꯫
ꯑꯩ
ꯂꯐꯣꯏ ꯂꯐꯣꯏ ꯈꯛꯇ ꯅꯠꯇꯦ ꯃꯣꯏꯅ ꯀꯩꯅꯣ ꯎꯝ ꯎꯝ ꯀꯩ ꯍꯩꯩꯅꯥꯎꯁꯨ ꯑꯗꯨꯝ ꯄꯤꯌꯦ ꯈꯪꯕ꯭ꯔꯥ꯫
ꯑꯣ ꯃꯁꯛ ꯊꯤꯔꯝꯗꯧ ꯃꯥꯜꯂꯦ ꯑꯗꯣ ꯂꯐꯣꯏꯒꯦ ꯍꯤꯟꯖꯥꯡꯗꯣ꯫
ꯃꯣꯏꯗꯣ ꯀꯩꯅꯣ ꯖꯥꯠ-ꯖꯥꯠ ꯍꯥꯞꯄꯦꯗ ꯌꯥꯝ ꯍꯥꯞꯄꯦꯕ꯫
ꯀꯩꯅꯣꯅ ꯅꯣꯏ ꯆꯥꯛ ꯆꯥꯗ꯭ꯔꯤꯕꯣ ꯍꯥꯏꯁꯦ꯫
ꯆꯥꯗ꯭ꯔꯤ ꯍꯧꯖꯤꯛꯄꯨꯗꯤ꯫
ꯑꯁ ꯅꯣꯏ ꯀꯣꯂꯦꯖꯀ ꯑꯝꯇ ꯆꯥꯠꯇ꯭ꯔꯕꯣ꯫
ꯍꯣꯂꯤꯗꯦꯅꯦ ꯍꯥꯏꯗ꯭ꯔꯤꯕꯣ ꯍꯥꯏꯒ꯭ꯔꯃꯂꯦꯗ ꯅꯪ ꯇꯥꯗꯕ ꯑꯣꯏꯔꯝꯅꯤ꯫
ꯑꯉꯥꯡꯁꯦ ꯀꯣꯛ ꯌꯥꯗ꯭ꯔꯦꯀꯣ꯫
ꯅꯪꯅꯦ꯫ ꯍꯥꯏꯗꯤ ꯍꯥꯏꯈ꯭ꯔ ꯃꯥꯜꯂꯦ ꯐꯖꯅ ꯇꯥꯗꯕ꯭ꯔꯥ ꯅꯠꯇ꯭ꯔꯒꯅ ꯑꯗꯨꯝ ꯀꯥꯎꯊꯣꯛꯄ ꯀꯩꯅꯣꯝ
ꯑꯁ ꯅꯪꯁꯦ ꯃꯤꯒ ꯋꯥꯔꯤ ꯌꯥꯝ ꯁꯥꯟꯅꯕꯒꯤ ꯑꯣꯏꯔꯝꯒꯅꯤ꯫ ꯑꯗꯨꯒꯤ ꯑꯩꯉꯣꯟꯗꯗꯤ ꯍꯥꯏꯗꯦꯕ ꯃꯤꯉꯣꯟꯗ ꯑꯣꯏꯔꯝꯒꯅꯤꯕ꯫
ꯈꯤꯗꯤ ꯅꯪ ꯆꯩ ꯆꯥꯒꯅꯤ ꯑꯗꯨꯗꯤ ꯫
ꯑꯁ ꯆꯩ ꯆꯥꯕ ꯍꯥꯏꯔꯒ ꯅꯪꯅ ꯆꯥꯗꯣꯏꯔꯥ ꯈꯪꯗꯦ꯫
ꯑꯩꯁ ꯑꯩꯁ ꯑꯩꯁ꯫
ꯃꯤꯅ ꯑꯆꯦꯡꯕ ꯍꯥꯏꯔꯒ꯫ ꯑꯁ ꯄꯣꯠ ꯆꯩꯖꯨ ꯌꯥꯝ ꯇꯥꯡꯉꯦ ꯁꯤꯗꯗꯤ ꯀꯩꯒꯤ ꯍꯣꯜꯂꯤ ꯎꯝ
ꯑꯩꯈꯣꯏꯗꯗꯤ ꯑꯁ ꯑꯩꯈꯣꯏꯗꯁꯨ ꯗ꯭ꯔꯦꯁ ꯈꯣꯏꯗꯤ ꯌꯥꯝ ꯇꯥꯡꯉꯦꯗ ꯗ꯭ꯔꯦꯁ ꯈꯣꯏꯒꯨꯝꯕꯗꯣ ꯌꯥꯝ ꯇꯥꯡꯉꯦ ꯑꯗꯣ ꯏꯟꯖꯥꯡ ꯅꯥꯄꯤꯗꯤ ꯑꯃꯨꯛ ꯑꯃꯨꯛ ꯍꯣꯡꯕ
ꯎꯝ
ꯑꯩꯈꯣꯏꯗꯤ ꯅꯣꯔꯠꯇꯅꯦꯅꯀꯣ ꯑꯗꯨꯒ ꯀꯩꯅꯣ ꯏꯟꯖꯥꯡ ꯅꯥ ꯄꯤ ꯄꯨꯊꯣꯛꯐꯝꯅꯤꯅ ꯇꯦꯡ ꯊꯣꯏꯗ
ꯎꯝ
ꯑꯗꯨꯒꯤ ꯅꯣꯏꯖꯨ ꯁꯞꯄ꯭ꯂꯥꯏ ꯇꯧꯔꯛꯀꯅꯤ ꯀꯩꯁꯨ ꯋꯥꯔꯨꯅꯨ
ꯎꯝ ꯇꯧꯔꯛꯑꯣ
ꯍꯥꯏ ꯐꯥꯒꯤꯗꯧꯕꯅꯦ ꯐꯣꯟ ꯆꯦꯡ ꯂꯩꯇꯦ ꯍꯥꯏꯕ ꯇꯥꯗ꯭ꯔꯣ
ꯌꯥꯔꯦ ꯌꯥꯔꯦ ꯍꯣꯁꯇꯦꯜ ꯂꯩꯔꯒ ꯆꯦꯡ ꯗꯔꯀꯥꯔ ꯂꯩꯇꯦ
ꯂꯩꯌꯦ ꯂꯩꯌꯦ ꯑꯥꯌꯥꯔ
ꯗꯔꯀꯥꯔ ꯂꯩꯇꯦ ꯑꯁ ꯅꯪꯗꯤ ꯍꯤꯟꯗꯤꯁꯦ ꯐꯖꯅ ꯂꯣꯟꯂꯝꯒꯅꯤꯀꯣ
ꯍꯣꯏ ꯌꯥꯝ ꯍꯩꯕꯅꯤ
ꯑꯩ ꯍꯤꯟꯗꯤ ꯌꯥꯝ ꯍꯩꯅꯤꯡꯉꯦꯕ ꯑꯝꯇ ꯍꯩꯇꯦꯕ
ꯀꯔꯤ ꯍꯩꯕꯅꯣ ꯍꯤꯟꯗꯤ ꯑꯝꯐꯥꯎ ꯈꯪꯗꯦ
ꯇꯝꯃꯣ ꯌꯥꯗ꯭ꯔꯣ
ꯑꯁ ꯑꯩꯈꯣꯏꯗꯣ ꯃꯤ ꯀꯩꯅꯣ ꯑꯩꯈꯣꯏ ꯑꯥꯗꯒꯤ ꯂꯥꯛꯄꯗꯣ ꯃꯤ ꯌꯥꯝꯃꯟꯕꯒꯤ ꯍꯤꯟꯗꯤ ꯁꯨꯡꯉꯥꯡ ꯉꯥꯡꯅꯗꯕꯤ ꯃꯩꯇꯩꯂꯣꯟ ꯉꯥꯛꯇ ꯉꯥꯡꯕ
ꯑꯗꯨꯗꯤ ꯅꯊꯟꯇ ꯂꯩꯒꯦ ꯍꯥꯏꯌꯣ ꯀꯥꯗ
ꯆꯠꯂꯣꯍꯦ ꯍꯦꯟꯅ ꯉꯥꯎꯔꯣꯏꯗ꯭ꯔꯣ ꯑꯗꯨꯗꯤ
ꯑꯁ ꯅꯨꯡꯉꯥꯏꯕꯅꯤꯍꯦ ꯏꯊꯟꯗ ꯂꯩꯕꯁꯤꯁꯨ
ꯌꯥꯗꯕꯩꯅꯦ ꯏꯊꯟꯗ ꯂꯩꯕꯗꯤ ꯑꯗꯨꯝ ꯃꯌꯥꯡꯈꯣꯏꯒ ꯂꯩꯒꯦ ꯍꯥꯏꯔꯕꯕꯨꯗꯤ ꯌꯥꯗꯤ ꯌꯥꯔꯛꯇꯧ ꯃꯥꯜꯂꯦ ꯑꯗꯣ
ꯎꯝ ꯑꯗꯣ ꯃꯌꯥꯥꯡꯒ ꯂꯩꯌꯣ ꯍꯥꯏꯕꯅꯦ ꯑꯩꯅ ꯍꯥꯏꯗꯤ
ꯆꯠꯂꯣꯍꯩ ꯑꯗꯨꯗꯤ ꯅꯪ ꯑꯝꯇ ꯂꯩꯒꯦꯔꯥ
ꯀꯩꯕꯥ
ꯅꯪ ꯂꯩꯒꯦꯔ ꯑꯝꯇ
ꯎꯝ ꯑꯩꯗꯤ ꯃꯌꯥꯡꯒ ꯂꯩꯌꯦ ꯏꯊꯟꯗꯅꯦꯕ
ꯑꯗꯨ ꯂꯩꯌꯣ ꯍꯥꯏꯕ ꯑꯩꯅ ꯍꯥꯏꯕꯗꯤ ꯍꯞꯇꯥ ꯑꯃ ꯈꯠꯇ ꯑꯣꯏꯔꯁꯨ
ꯂꯩꯕ ꯌꯥꯏꯅ
ꯅꯪ ꯆꯖꯤꯛ ꯀꯩꯅꯣꯝ ꯆꯥꯔ ꯂꯩꯌꯦ ꯑꯩ ꯈꯪꯉꯦ
ꯍꯣꯏ ꯆꯥꯛ ꯂꯥꯝꯃꯦ ꯍꯧꯖꯤꯛꯇꯤ ꯕ꯭ꯔꯦꯛꯐꯥꯁ ꯆꯥꯍꯧꯗꯕꯅꯤꯅ
ꯀꯔꯤ ꯆꯥꯏꯅꯣ ꯂꯐꯣꯏ ꯆꯥꯏꯔꯣ ꯂꯐꯣꯏ ꯏꯟꯖꯥꯛ ꯄꯤꯔꯛꯄ꯭ꯔꯥ
ꯄꯥꯝꯖꯗ꯭ꯔꯦ
ꯄꯦꯜꯂꯦ
ꯍꯣꯏ ꯅꯠꯇ꯭ꯔꯒ ꯍꯩꯅꯧ ꯊꯣꯡꯉꯒ ꯄꯤꯔꯛꯄ꯭ꯔ
ꯍꯣꯏꯕꯥ ꯍꯩꯅꯧ ꯊꯣꯡꯕꯁꯨ ꯄꯤꯔꯛꯑꯦ ꯖꯥꯠ ꯖꯥꯠꯅꯤꯗ
ꯃꯣꯏꯁ ꯃꯣꯏ ꯁꯤꯟꯕ ꯆꯥꯕꯗꯣ ꯃꯣꯏ ꯁꯥ ꯁꯥꯕꯗꯤ ꯁꯥꯕꯩꯅꯦꯗ ꯃꯣꯏꯗꯣ
ꯁꯤꯟꯕꯁꯦ ꯌꯥꯝ ꯄꯥꯝꯕ ꯃꯥꯜꯂꯦ ꯃꯣꯏꯗꯤ ꯑꯗꯨꯒ ꯎꯝ ꯑꯗꯨ ꯃꯣꯏꯅ ꯆꯥꯛ ꯊꯣꯡꯕꯗꯣ ꯌꯥꯝ ꯍꯥꯎꯋꯦ
ꯆꯥꯛ
ꯍꯨꯝ ꯍꯥꯏꯗꯤ ꯀꯩꯅꯣ ꯕꯤꯁꯀꯨꯝꯕ
ꯑꯣ
ꯑꯗꯨꯒꯨꯝꯕꯗꯣ ꯊꯣꯡꯕꯗꯤ ꯌꯥꯝ ꯌꯥꯝ ꯍꯥꯎꯋꯦꯕ ꯃꯣꯏꯅ
ꯎꯝꯝ ꯎꯝ
ꯕꯤꯔꯌꯥꯅꯤꯁꯨ ꯌꯥꯝ ꯍꯥꯎꯗꯤ ꯍꯥꯎꯋꯦꯕ
ꯑꯥ ꯍꯧꯖꯤꯛꯇꯤ ꯀꯔꯤ ꯆꯥꯔꯤꯕ ꯑꯗꯣ ꯑꯝꯇ ꯍꯥꯏꯔꯛꯎꯅꯦ
ꯑꯌꯥ ꯑꯍꯥꯎꯕ ꯆꯥꯔꯦ
ꯑꯗꯨꯛ ꯍꯥꯎꯕꯗꯣ ꯀꯔꯤꯅꯣ ꯍꯥꯏꯕꯅꯤ ꯏꯀꯥꯏꯕꯩ ꯋꯥꯅꯤ ꯅꯪꯁꯦ ꯂꯐꯣꯏ ꯆꯥꯕꯒꯤ
ꯂꯥꯐꯣꯏ ꯌꯥꯔꯦꯀꯣ ꯌꯥꯝ ꯎꯁꯤꯠꯇꯕ ꯇꯧꯅꯨ
ꯂꯐꯣꯏ ꯆꯥꯔ ꯂꯩꯔꯝꯃꯤ ꯐꯥꯏꯅꯤꯪꯗꯔ꯭ꯤꯗꯨ
ꯂꯐꯣꯏ ꯀꯩ ꯀꯩꯅꯣ ꯃꯥꯒꯤ ꯀꯩꯅꯣ ꯊꯣꯛꯂꯛꯄ꯭ꯔꯥ ꯍꯥꯏꯕ ꯄ꯭ꯂꯥꯁꯇꯤꯛꯇ ꯍꯥꯞ ꯊꯝ ꯊꯝꯗꯣꯏꯔꯥ ꯍꯥꯏꯕ
ꯑꯁ ꯀꯅꯥ ꯈꯪ ꯑꯗꯨꯃꯥꯏꯅ ꯄꯦꯛ ꯇꯧꯔꯒ ꯊꯝꯕꯤꯔꯗꯤ
ꯑꯁ ꯄꯦꯛ ꯂꯣꯏꯔꯦꯍꯦ ꯑꯩ ꯂꯩꯔꯒ ꯆꯥꯕ ꯁꯨꯛꯉꯝ ꯉꯝꯃꯔꯣꯏ ꯑꯗꯨꯗꯤ
ꯀꯔꯤꯅꯣꯕ ꯆꯥꯏꯗꯣ ꯁꯣꯁꯦꯁꯔꯣꯕ ꯑꯗꯨꯗꯤ
ꯑꯁ ꯅꯠꯇꯦ ꯀꯩꯅꯣ ꯄꯤꯅꯠ ꯆꯥꯕꯅꯤ
ꯄꯤꯅꯠ ꯄꯤꯅꯠ ꯄꯤꯅꯠ ꯄꯤꯅꯠ ꯍꯥꯏꯁꯦ ꯅꯠꯁꯦ ꯃꯣꯏꯅ ꯀꯩꯅꯣ ꯇꯧꯕ꯭ꯔꯥ ꯑꯆꯥꯄꯣꯠ ꯁꯦꯝꯕꯤꯕ꯭ꯔꯥ ꯅꯠꯇ꯭ꯔꯒ ꯑꯗꯨꯝ ꯄꯤꯅꯠ
ꯄꯤꯅꯥꯠꯅꯦ ꯑꯗꯨ ꯑꯗꯨꯝ ꯂꯩꯔꯒ ꯆꯥꯕ ꯃꯄꯥꯟꯗꯒꯤ
ꯑꯣ ꯅꯪꯖꯨ ꯆꯦꯡ ꯂꯩꯇ꯭ꯔꯦ
ꯆꯦꯡ ꯂꯩꯇ꯭ꯔꯦ
ꯍꯩ ꯍꯥ
ꯎꯄꯥꯏ ꯂꯩꯇꯦ ꯅꯣꯏꯗꯤ ꯀꯔꯝ ꯀꯥꯟꯗ ꯆꯥꯛ ꯆꯥꯗꯣꯏꯅꯣ
ꯄꯨꯡ ꯀꯌꯥ ꯇꯔꯒꯦ ꯍꯧꯖꯤꯛ ꯆꯥꯛ ꯃꯇꯝꯗꯤ ꯇꯥꯔꯦ ꯆꯥꯛ ꯆꯥꯛ ꯃꯇꯝ ꯑꯣꯏꯔꯦꯕ ꯑꯩꯅ ꯍꯧꯒꯠ ꯍꯧꯒꯠꯄ ꯇꯟꯕꯩꯅꯦꯕ
ꯑꯁ ꯌꯥꯔꯦ ꯍꯧꯒꯠꯂꯣ ꯌꯥꯝ ꯇꯟꯒꯅꯨ
ꯍꯧꯒꯠꯂꯅꯤ ꯍꯧꯒꯠꯂꯅꯤ ꯁꯤ ꯂꯣꯏꯔꯗꯤ ꯃꯥꯏ ꯇꯥꯗ꯭ꯔꯤ ꯃꯥꯏ ꯇꯥꯕ ꯂꯣꯏꯔꯒ ꯆꯥꯛ ꯆꯥꯕ ꯆꯠꯀꯅꯤ ꯍꯜꯂꯛꯑꯒ
ꯑꯩꯈꯣꯏꯗꯤ ꯍꯣꯔꯦꯟ ꯄꯨꯡ ꯑꯃꯗꯒꯤ ꯄꯨꯡ ꯑꯅꯤ ꯐꯥꯎ ꯄꯤꯗꯣꯏꯅꯦ ꯆꯥꯛꯇꯣ
ꯑꯣ ꯑꯩꯈꯣꯏꯅ ꯄꯨꯡ ꯕꯥꯔꯣꯗꯒꯤ ꯄꯨꯡ ꯑꯅꯤ ꯐꯥꯎ
ꯑꯣ
ꯑꯩꯈꯣꯏꯅ ꯃꯤ ꯈꯔ ꯌꯥꯝꯕ ꯑꯗꯨꯒꯤ ꯑꯁ ꯆꯦꯡꯒꯨꯝꯒ ꯆꯦꯡꯒꯨꯝ ꯈꯣꯏꯒꯗꯣ ꯆꯥꯅꯤꯡꯗ꯭ꯔꯣ ꯑꯥ ꯆꯦꯡꯒꯨꯝꯅꯦ ꯕ꯭ꯔꯤꯟꯖꯥꯜ ꯈꯣꯏꯒ ꯑꯁ ꯑꯥ ꯂꯧꯕꯨꯛꯇꯒꯤ ꯄꯔꯛꯄ ꯑꯁ ꯍꯥꯥ
ꯍꯥꯍꯥ
ꯆꯝ ꯆꯝꯅ ꯁꯨꯒꯥꯗꯨ
ꯅꯪꯁ ꯅꯪꯁꯨ ꯑꯗꯨꯒꯨꯝꯕ ꯆꯥꯅꯤꯡꯕ꯭ꯔꯥ ꯍꯥꯏꯁꯦ
ꯑꯁ ꯅꯪꯁꯦ ꯀꯔꯦꯝꯅꯕ ꯃꯩ ꯎꯁꯤꯠꯇꯕꯃꯥ ꯌꯥꯎꯋꯦ ꯑꯩꯉꯣꯟꯗ
ꯑꯩꯗꯤ ꯅꯣꯏꯗꯤ ꯑꯗꯨꯒꯨꯝꯕ ꯄꯥꯝꯗꯕ꯭ꯔꯅ ꯈꯟꯕꯅꯦꯕ
ꯑꯍꯝ ꯄꯥꯝꯗꯦꯕ ꯑꯩꯗꯤ ꯁꯥ ꯉꯥꯛꯇ ꯄꯝꯃꯦ
ꯌꯥꯔꯔꯣꯏ ꯑꯗꯨꯃꯥꯏ ꯇꯧꯔꯗꯤ
ꯁꯥ ꯉꯥꯛꯇꯅꯦ ꯄꯥꯝꯃꯤꯖꯤ ꯐꯟꯕꯥ ꯊꯣꯡꯕ ꯑꯣꯛ ꯊꯣꯡꯕ ꯑꯣꯛ ꯆꯥꯏꯀꯣ
ꯖꯥꯏ
ꯎꯝ ꯃꯤ ꯆꯤꯛꯖꯦ ꯑꯣꯛ ꯆꯥꯗꯕꯈꯣꯏꯗ ꯑꯩꯗꯤ ꯑꯣꯛꯀꯤ ꯏꯟꯖꯥꯡꯒꯤ ꯋꯥꯔꯤ ꯃꯌꯥꯝ ꯂꯤꯒ꯭ꯔꯦꯕ ꯑꯗꯨꯒꯤ
ꯀꯥꯏꯗꯦꯍꯦ ꯅꯪꯁꯦ ꯃꯤ ꯃꯤ ꯃꯌꯥꯝ ꯑꯥꯝꯒ ꯋꯥꯔꯤ ꯁꯥꯟꯅꯔꯕ ꯃꯥꯜꯂꯦ
ꯆꯤꯃꯤꯅꯨꯞ
ꯑꯦꯀꯪ ꯖꯥꯠꯇ ꯄꯥꯏꯒ꯭ꯔ‌ꯦ ꯍꯣꯏ ꯍꯩꯌꯦ ꯍꯩꯕꯩꯅꯦ
ꯎꯝ ꯐꯥꯒꯤ ꯇꯧꯕꯅꯦ
ꯑꯩꯒꯤꯗꯤ ꯑꯁ ꯌꯦꯔꯨꯝ ꯉꯥꯛꯇ ꯆꯠꯂꯦ ꯍꯥꯏꯕ ꯉꯍꯛ ꯉ ꯑꯁꯤꯒꯤꯗꯗꯤ
ꯑꯁ ꯀꯩꯅꯣ ꯅꯪꯖꯦ
ꯌꯦꯔꯨꯝ ꯉꯥꯛꯇ ꯉꯥꯏꯔꯦ ꯉꯁꯥꯏꯗꯣ ꯑꯩ ꯑꯗꯨ ꯑꯗꯨꯒꯅꯦ ꯀꯝ ꯀꯝꯃꯥꯏꯅ ꯇꯧꯕꯅꯣ ꯈꯪꯗꯦ ꯁꯕꯔꯅꯝ ꯑꯣꯏꯔꯝꯒꯅꯤ ꯑꯗꯨꯝ ꯋꯥꯔꯤ ꯁꯥ ꯁꯥꯔꯒ ꯂꯣꯏꯕꯐꯥꯎ ꯑꯗꯨꯝ ꯋꯥꯔꯤ ꯁꯥꯕꯅꯦꯕ ꯑꯗꯨꯒ ꯁꯝꯃꯤꯠ ꯇꯧꯕ ꯀꯥꯟꯗ ꯖꯦꯔꯣ ꯊꯣꯛꯂꯛꯄ ꯋꯥꯅꯤꯗ
ꯑꯥꯁ
ꯌꯦꯔꯨꯝ ꯉꯥꯛꯇ ꯉꯥꯏꯔꯦ ꯎꯄꯥꯏ ꯂꯩꯇꯦ ꯀꯩꯕ ꯑꯩ ꯍꯩꯇꯕꯅꯦꯕ ꯑꯗꯨ ꯑꯗꯨꯃꯥꯏ ꯇꯧꯋꯦ
ꯑꯣ ꯑꯥ ꯍꯩꯇꯕ ꯍꯥꯏꯖꯦ ꯎꯄꯥꯏꯗꯤ ꯂꯩꯇꯦ ꯍꯥ ꯑꯗꯨꯝ ꯃꯝ
ꯑꯁꯤꯗꯤ ꯁꯤ ꯑꯉꯥꯡꯁꯦ ꯌꯥꯝ ꯎꯁꯤꯠꯇꯤꯅꯦ
ꯅꯪꯁꯨ ꯈꯔ ꯎꯁꯤꯠꯇꯕꯗꯤ ꯇꯧꯕ ꯋꯥꯅꯤꯗ ꯑꯩꯉꯣꯟꯗ ꯑꯗꯨꯒꯤ ꯍꯥꯏ ꯂꯐꯣꯏ ꯆꯥꯕꯤꯒ ꯇꯧꯔꯛꯑꯣꯔꯥ ꯅꯪ
ꯏꯁ ꯌꯥꯔꯦꯀꯣ
ꯂꯐꯣꯏ ꯏꯟꯖꯥꯡ ꯆꯕꯤꯒ ꯇꯧꯔꯛꯑꯗꯤ ꯎꯝ
ꯑꯉꯥꯡꯗꯤꯅꯦ ꯑꯉꯥꯡꯗꯤꯅꯦ ꯑꯍꯟꯕꯨ ꯈꯔꯗꯤ ꯔꯦꯁꯄꯦꯛ ꯄꯤꯗꯨꯏꯅꯤꯕꯀꯣ
ꯑꯦ ꯋꯥꯊꯤꯗꯤ ꯑꯗꯨ ꯅꯪ ꯂꯐꯣꯏꯗꯣ ꯑꯃꯨꯛ ꯆꯥꯔꯗꯤ ꯑꯝꯇ ꯃꯁꯛ ꯌꯦꯡꯒꯦꯀꯣ ꯑꯝꯇ ꯊꯥꯔꯛꯑꯣ
ꯌꯥꯔꯦ ꯊꯥꯅꯤꯡꯇꯦ ꯑꯩ ꯆꯥꯔ ꯆꯥꯗꯕꯅꯦꯕ ꯑꯗꯨꯒꯨꯝꯕ ꯄꯤꯔꯗꯤ ꯑꯁ ꯃꯣꯏꯗꯤ ꯈꯪꯗꯦ ꯄꯤꯅꯤꯡꯕ ꯃꯇꯝꯗ ꯑꯗꯨꯝ ꯄꯤꯌꯦ
ꯑꯣ ꯑꯗꯨ ꯍꯦꯛꯇ ꯄꯤ ꯄꯤꯔꯛꯄ ꯅꯨꯃꯤꯠꯇꯣ ꯑꯝꯇ ꯐꯣꯇꯣ ꯀꯥꯞꯄ ꯊꯝꯃꯝꯃꯣ
ꯃꯣꯏ ꯃꯣꯏꯒꯤ ꯍꯨꯝ ꯑꯗꯨ ꯂꯐꯣꯏꯁꯦ ꯀꯩꯅꯣ ꯇꯧꯕꯅꯦꯕ ꯂꯐꯣꯏ ꯈꯛꯇ ꯍꯥꯞꯇꯦꯕ ꯃꯣꯏꯁꯦ ꯎꯝ ꯍꯧꯖꯤꯛ ꯎꯝ ꯀꯦꯔꯣꯠꯀꯨꯝꯕ ꯔꯦꯗꯤꯁꯀꯨꯝꯕ ꯃꯌꯥꯝ ꯑꯝ ꯃꯤꯛꯁ ꯇꯧꯔꯒ ꯑꯗꯨꯝ ꯊꯣꯡꯉꯦꯕ ꯃꯣꯏꯒꯤꯁꯦ
ꯑꯣ ꯑꯗꯨ ꯀꯃꯥꯅ ꯐ꯭ꯔꯥꯏ ꯇꯧꯕ꯭ꯔꯥ ꯅꯠꯇ꯭ꯔꯒ ꯀꯃꯥꯏ ꯇꯧꯒꯦ ꯍꯦꯟꯖꯥꯡ
ꯑꯗꯨꯝ ꯌꯣ ꯎꯝ ꯏꯟꯖꯥꯡꯅꯦ ꯃꯣꯏꯒꯤꯗꯣ ꯍꯥꯎ